ꯇꯥꯕ꯭ꯔꯣ ꯅꯨꯡꯉꯥꯏꯔꯒ ꯀꯟꯅ ꯍꯤꯞꯄꯤꯌꯦ ꯅꯪꯗꯤ ꯀꯩꯗꯧꯔꯤꯅꯣ
ꯍꯤꯞꯄꯤꯌꯦ ꯆꯥꯛꯆꯥ ꯂꯣꯏꯔꯒ
ꯀꯔꯤ ꯃꯊꯦꯜ ꯆꯥꯒꯦ ꯅꯪꯗꯤ
ꯁꯤ ꯑꯦꯞꯁ ꯂꯩꯇ꯭ꯔꯗꯤꯀꯣ
ꯍꯥ
ꯎꯄꯥꯏ ꯂꯩꯇꯦ ꯎꯄꯥꯏ ꯂꯩꯇꯦ ꯊꯤ ꯊꯤꯅ ꯉꯥꯡꯅꯤꯡꯉꯁꯨ
ꯑꯩ ꯅꯪꯅꯤ ꯑꯦ ꯑꯗꯨꯃꯥꯏ ꯇꯧꯒꯅꯣꯕ
ꯑꯃꯥꯗꯨꯗꯤ ꯑꯃꯠ ꯑꯗꯨꯗꯤ ꯑꯃꯗꯨꯗꯤ ꯄꯪꯉꯥꯏ ꯍꯥꯏꯁꯨ ꯀꯩꯁꯨ ꯇꯧꯔꯣꯏ ꯅꯪꯉꯣꯟꯗ ꯍꯦꯟꯅ ꯍꯦꯟꯅ ꯇ꯭ꯔꯤꯛ ꯑꯣꯏꯗ ꯍꯩꯅꯗꯦꯗ
ꯑꯗꯣ ꯀꯩꯅꯣ ꯇꯧꯕꯗꯨꯗꯤ ꯅꯪ ꯉꯁꯤ ꯎꯝ ꯅꯣꯏ ꯍꯨꯏꯒꯤꯒꯨꯝꯕ ꯆꯥꯛꯃ ꯄꯤꯖꯈ꯭ꯔꯕꯣ
ꯄꯤꯒ꯭ꯔꯦ
ꯆꯥꯎꯔꯝꯃꯅꯤꯀꯣ ꯂꯣꯏꯅ
ꯑ ꯑꯅꯤꯗꯤ ꯑꯅꯤꯗꯤ ꯂꯧꯈ꯭ꯔꯦ ꯃꯄꯨꯅ ꯐꯖꯕ ꯑꯅꯤꯗꯤ
ꯃꯄꯨ ꯍꯥꯏꯁꯦ ꯅꯣꯏꯒꯤ ꯍꯣꯁꯇꯦꯜꯒꯤ ꯃꯄꯨꯛꯅ
ꯅꯠꯇꯦ ꯏꯁꯇ꯭ꯔꯤꯠ ꯏꯁꯇ꯭ꯔꯤꯠ ꯗꯣꯛꯀꯤ ꯃꯄꯨꯅ
ꯑꯦ ꯏꯁꯇ꯭ꯔ꯭ꯤꯠ ꯗꯣꯛꯀꯤ ꯃꯄꯨꯕꯨ ꯂꯩꯕ꯭ꯔꯣꯅꯦ
ꯂꯩ ꯃꯣꯏꯗꯤ ꯕꯦꯔꯥꯅꯤ ꯑꯩꯗꯤ ꯅꯨꯡꯁꯤꯔꯒ ꯁꯦꯝꯕꯤꯔꯒ ꯃꯣꯏꯅ ꯑꯃꯨꯛ ꯂꯧꯕ ꯌꯥꯝ ꯁꯥꯎꯅꯤꯡꯕꯖꯥꯠꯅꯦ
ꯑ ꯅꯪ ꯑꯃꯨꯛ ꯍꯧꯔꯦ ꯑꯣ ꯑꯗꯨꯗꯤ
ꯎꯝ ꯅꯪꯒꯤ ꯂꯦꯝꯍꯧꯗ꯭ꯔꯦ
ꯅꯣꯛꯁꯤꯗ ꯍꯥ ꯍꯥ ꯍꯦ ꯍꯦ ꯅꯣꯛꯁꯦ ꯅꯣꯛꯁꯦ
ꯂꯦꯝꯗ꯭ꯔꯕꯣꯕ
ꯑꯅꯤ ꯂꯩꯌꯦ
ꯑ ꯃꯔꯤ ꯄꯣꯛꯄ꯭ꯔꯣ
ꯑꯥ ꯑ
ꯑꯦ ꯃꯁꯛ ꯐꯖꯕꯗꯤ ꯂꯣꯏ ꯄꯨꯈ꯭ꯔꯦꯗꯣ
ꯑꯥ
ꯑꯗꯨꯗꯤ ꯌꯥꯝ ꯐꯠꯇꯦ ꯅꯪꯁꯨ ꯈꯔ ꯐꯖꯕ ꯅꯠꯇꯦ ꯅꯪꯁꯨ ꯈꯔ ꯐꯖꯕ ꯑꯃꯗꯤ ꯂꯧꯍꯧꯒꯦ ꯈꯣꯠꯀꯦ ꯍꯥꯏꯕ ꯌꯥꯗ꯭ꯔꯣ
ꯉꯥꯏ ꯑꯩ ꯃꯐꯧ ꯃꯐꯥꯎ ꯎꯅꯗ꯭ꯔꯤꯉꯩ ꯑꯩ ꯂꯩꯗ꯭ꯔꯤꯉꯩꯗ ꯃꯣꯏ ꯁꯠ ꯆꯠ ꯂꯥꯛꯑꯒ ꯂꯧ ꯍꯥꯏꯅꯗꯤ
ꯑꯣ ꯑꯗꯨ ꯃꯄꯨ ꯍꯨꯏꯒꯤ ꯀꯩꯅꯣ ꯃꯃꯥꯁꯨ ꯄꯨꯈ꯭ꯔꯕꯣ
ꯃꯉꯥꯁꯨ ꯄꯨꯈ꯭ꯔꯣ ꯑꯩ ꯍꯥꯏ ꯂꯩꯕꯅꯤ ꯄꯨ ꯃꯣꯏ ꯂꯧꯕ ꯂꯥꯛꯑꯒꯦ ꯍꯥꯏꯅꯃ
ꯑꯣ ꯑꯗꯨ ꯃꯆꯥ ꯑꯅꯤꯒ ꯅꯪ ꯑꯗꯨꯝ ꯂꯧ ꯊꯝꯗꯣꯏꯕ
ꯎꯝ
ꯑꯣ ꯃꯣꯏꯒꯤꯁꯦ ꯑꯗꯨꯝ ꯂꯝꯕꯤꯗ ꯆꯠꯄ ꯍꯨꯏꯁꯨꯝ ꯄꯨꯔꯛꯑꯦ ꯍꯥꯏꯕꯀꯣ
ꯎꯝ
ꯀꯅꯥꯅ ꯇꯥꯛꯄꯒꯤꯔꯣ ꯅꯣꯏ ꯅꯪꯅ ꯅꯣꯏꯒꯤ ꯀꯩꯅꯣꯗ ꯊꯝꯃꯦ ꯍꯥꯏꯕꯗꯣ
ꯑ ꯈꯪꯗꯦ ꯂꯩꯀꯥꯏ ꯂꯩꯀꯥꯏꯒꯤ ꯍꯨꯏꯅꯦ
ꯑꯣ ꯑꯣ
ꯑꯩꯒꯤ ꯈꯣꯏꯁ ꯆꯆꯧꯗ ꯑꯗꯨꯝ ꯆꯥꯛ ꯄꯤꯊꯗꯕ ꯃꯥꯜꯂꯦ ꯃꯣꯏ ꯌꯨꯝꯗꯣ ꯑꯩꯅ ꯑꯗꯨꯝ ꯅꯨꯡꯁꯤ ꯌꯥꯔꯒ ꯄꯤꯔꯒ ꯑꯗꯨꯝ ꯁꯤꯗ ꯃꯆꯥ ꯐꯥꯎ ꯀꯩꯅꯣ ꯄꯣꯛꯍꯜꯂꯒ
ꯐꯔꯦ ꯑꯅꯤ ꯐꯪꯉꯤꯗꯨꯁꯨ
ꯑꯩ ꯑꯁ ꯌꯨꯝꯗ ꯌꯥꯔꯤꯗꯤ ꯊꯥꯒꯦ ꯇꯧꯕꯅꯦ ꯕꯥꯁ ꯆꯠꯇꯕ
ꯍꯣꯏꯅꯦ ꯑꯗꯨ ꯈꯪꯗꯦꯅꯦ ꯒꯥꯔꯤꯁꯨ ꯆꯠꯇꯕꯅꯤꯅ ꯒꯥꯔꯤꯗꯤ ꯎꯄꯥꯏ ꯂꯩ ꯅꯠꯇ꯭ꯔꯥ ꯌꯥꯗꯕꯅꯤꯅ ꯎꯄꯥꯏ ꯂꯩꯇꯦ
ꯌꯦꯟꯁꯥꯡ ꯊꯣꯡꯕ ꯅꯣꯏ ꯅꯣꯏꯗꯦ
ꯢꯆꯦꯈꯣꯏꯅꯤ ꯆꯥꯛ ꯏꯟꯁꯥꯡ ꯊꯣꯡꯗꯦ ꯉꯔꯥꯡꯒꯤ ꯆꯥꯛ ꯏꯟꯁꯥꯡ ꯌꯥꯝ ꯂꯦꯝꯃꯦꯕꯀꯣ
ꯌꯥꯝ ꯇꯜꯂꯦꯗ ꯅꯣꯏꯅꯤꯁꯨ
ꯅꯠꯇꯦ ꯁꯥ ꯊꯣꯡ ꯁꯟꯁꯥ ꯊꯣꯡꯒ ꯑꯦ ꯁꯟꯁꯥ ꯌꯦꯟꯁꯥ ꯊꯣꯡꯉꯥ ꯌꯥꯝ ꯂꯦꯝꯕꯒꯤ ꯑꯗꯨ ꯑꯣꯏꯅ ꯆꯥꯔꯦ ꯑꯗꯨ ꯅꯪ ꯎꯝ ꯌꯦꯟꯁꯥꯗ ꯈꯝꯃꯦꯟ ꯑꯈꯥꯕ ꯍꯥꯞꯄꯒ ꯆꯥꯕꯗꯣ ꯆꯥꯕ ꯍꯩꯕ꯭ꯔꯣ
ꯌꯦꯟꯁꯥꯗ
ꯍꯣꯏ
ꯈꯥꯃꯦꯟ ꯑꯈꯥꯕ
ꯍꯣꯏ
ꯃꯦꯟ ꯑꯈꯥꯕ ꯕ꯭ꯔꯤꯟꯖꯥꯜꯗꯨꯔꯣ
ꯍꯣꯢꯅꯦ ꯑꯁ
ꯎꯝ ꯍꯁ ꯆꯅꯗꯦꯍꯦ ꯀꯅꯥꯅ ꯆꯥꯏ ꯍꯥꯏꯕ꯭ꯔꯣ
ꯑꯩꯈꯣꯏꯗꯤ ꯆꯥꯏ ꯑꯁꯤ ꯌꯥꯝ ꯍꯥꯎꯕ꯭ꯔꯥ
ꯆꯅꯥꯗꯦ ꯍꯥꯥꯢꯕꯅꯦ ꯃꯣꯢ
ꯑꯩꯈꯣꯏꯗꯤ ꯑꯩꯈꯣꯏ ꯑꯩꯁꯨ ꯅꯍꯥꯟꯗꯤ ꯆꯥꯗꯦꯕꯀꯣ ꯏꯆꯦꯅ ꯃꯃꯥꯟꯅꯕꯤꯅ ꯎꯝ ꯍꯥꯎꯋꯦ ꯈꯣꯠꯂꯦ ꯍꯥꯏꯑꯦ ꯍꯥꯏꯅ ꯑꯩꯉꯣꯟꯗ ꯍꯥꯏꯑꯦꯕ
ꯎꯝ
ꯑꯗꯨ ꯃꯇꯨꯡꯗꯗꯤ ꯑꯩ ꯆꯥꯕ ꯇꯝꯃꯦ ꯑꯗꯨꯗ ꯑꯁꯦꯡꯒꯤ ꯑꯩꯗꯤ ꯈꯥꯡꯉꯦꯔꯥ ꯈꯟꯕꯅꯦꯕꯀꯣ ꯈꯥꯗꯦ ꯑꯗꯨꯝ ꯍꯥꯎꯋꯦꯕ ꯑꯗꯨ ꯅꯣꯡꯃꯁꯨ ꯏꯆꯦꯗꯣ ꯑꯩꯅ ꯆꯥꯗꯕ ꯉꯥꯛꯇꯅꯦ ꯃꯥ ꯊꯣꯡꯉꯦꯁꯤ ꯍꯥꯏꯗꯤ ꯑꯩꯅ ꯆꯥꯕ ꯍꯩꯇꯕꯗꯣ ꯅꯧꯅ ꯊꯣꯡꯕꯅꯦ ꯑꯗꯨꯒ ꯎꯠꯇꯤ ꯊꯣꯡꯕꯗꯣ ꯑꯗꯨꯁꯨ ꯈꯥꯃꯦꯟ ꯥ ꯈꯥꯃꯦꯟ ꯑꯈꯥꯄꯗꯤ ꯈꯥꯃꯦꯟ ꯃꯆꯥꯒꯤ ꯑꯈꯥꯕꯒꯤ ꯃꯥꯒꯤ ꯃꯅꯥ ꯃꯁꯤꯡꯗꯣ ꯑꯗꯣ ꯍꯥꯞꯄꯒ ꯎꯠꯇꯤ ꯊꯣꯡꯉꯦ ꯅꯣꯡꯃꯁꯨ ꯌꯥꯝ ꯍꯥꯎꯋꯦ ꯑꯗꯨꯗꯤ
ꯅꯥꯩ ꯑꯃ ꯐꯥꯎ ꯍꯩꯇ꯭ꯔꯦ
ꯑꯩꯗꯤ ꯎꯠꯇꯤꯒꯨꯝꯕꯗꯤ ꯑꯩꯅ ꯊꯣꯡꯕ ꯍꯥꯏꯕꯗꯤ ꯍꯣꯏ ꯆꯤꯡꯗ ꯊꯣꯡꯕ ꯑꯩꯈꯣꯏꯔꯣꯝꯗ ꯊꯣꯡꯕ ꯑ ꯎꯁꯣꯏꯒꯨꯝꯕꯅ ꯊꯣꯡꯕꯗꯤ ꯍꯩꯌꯦꯕꯀꯣ
ꯈꯪꯗꯦꯗ ꯍꯩꯇꯦ ꯍꯥꯏ ꯂꯩ ꯍꯩꯇꯦ ꯍꯥꯏ ꯑꯃꯨꯛ ꯂꯩ ꯒ꯭ꯌꯥꯟ ꯇꯥꯗꯦ
ꯍꯩꯌꯦꯕ ꯑꯇꯣ ꯎꯝ ꯇꯣꯡꯉꯥꯜꯂꯦꯕꯀꯣ ꯍꯩꯕꯗꯣ ꯃꯤꯒꯤꯅ ꯀꯩꯅꯣꯝꯃ ꯈꯔ ꯇꯧꯋꯦ ꯏꯆꯦꯒꯤꯗꯨꯅ ꯃꯅꯥ ꯃꯁꯤꯡ ꯈꯔ ꯍꯦꯟꯅ ꯍꯥꯞꯄꯒ ꯊꯣꯡꯉꯦꯕ ꯇꯥꯕꯔꯣ
ꯇꯥꯏ ꯇꯥꯏꯌꯦ
ꯅꯪꯁꯨ ꯋꯥ ꯉꯥꯡꯉꯣꯅꯦ ꯀꯔꯤ ꯇꯧꯔꯀꯦ
ꯉꯥꯡꯉꯥ ꯂꯩꯔꯤꯁꯤꯗꯤ
ꯑꯣ ꯍꯥꯏꯗꯤ
ꯀꯔꯤ ꯋꯥ ꯉꯥꯡꯕ꯭ꯔꯣ ꯑꯩꯅ ꯂꯩꯔꯤꯁꯦ
ꯀꯥꯡ ꯈꯨ ꯌꯥꯝꯁꯤꯒ ꯇꯜꯂꯦ ꯀꯥꯡꯃꯨꯛ ꯄꯥꯏꯔꯛꯦ
ꯃ ꯃ ꯄꯅꯦ ꯀ ꯀ ꯂꯩꯨ
ꯑꯗꯨ꯭ꯔꯅꯂꯦ ꯂꯥꯏꯛ ꯀꯥꯏꯅꯅꯦꯕꯀꯣ ꯂꯥꯏꯛ ꯀꯥꯏꯁꯤꯦ ꯈ ꯃꯨꯠ ꯌꯥꯝ ꯃꯣꯠꯄ ꯑꯣꯏꯗꯔꯁꯨ ꯈꯔ ꯃꯣꯠꯂꯦꯕꯀꯣ
ꯃꯣꯠꯄꯒꯤꯅꯤ ꯀꯥꯡꯅꯅꯥ ꯍꯥꯏꯗꯤ ꯃꯣꯠꯄꯒꯤꯅꯤ
ꯍꯣꯏ ꯑꯗꯨꯒ ꯀꯩꯅꯣꯝꯃ ꯂꯩꯌꯦꯕ ꯀꯥꯡ ꯂꯩꯩ ꯀꯥꯡꯒꯤ ꯀꯥꯡꯅ ꯌꯥꯝ ꯂꯩꯕ ꯑꯩꯕꯨꯗꯤ ꯑꯁ ꯑꯩꯈꯣꯏꯔꯣꯝꯒꯤꯗꯣ ꯍꯧꯖꯤꯛꯈꯣꯏ ꯂꯩꯕ ꯂꯩꯀꯥꯏꯗꯣ ꯑ ꯃꯊꯛꯇ ꯑꯩꯈꯣꯏꯒꯤ ꯂꯩꯀꯥꯏ ꯍꯦꯛ ꯌꯦꯡꯂꯡꯔꯛꯄꯗ ꯍꯥꯃꯦꯡꯗꯣ ꯍꯥꯃꯦꯡꯁꯨ ꯌꯥꯝ ꯂꯩꯌꯦ ꯑꯗꯨꯒ ꯑꯗꯨꯗꯤ ꯎꯃꯪꯅꯦꯕꯀꯣ ꯍꯥꯃꯦꯡꯁꯨ ꯌꯥꯝ ꯂꯩꯕ ꯑꯗꯨꯒ ꯎꯝ ꯈꯃꯦꯡꯅꯦ ꯑ ꯌꯦꯣꯡꯅꯤ ꯑꯗꯨ ꯄꯨꯟꯅ ꯂꯩꯗꯤ ꯃꯣꯏ ꯑꯃꯨꯛꯀ ꯑꯩꯈꯣꯏꯗꯣ ꯎꯃꯪ ꯈꯔ ꯅꯛꯄꯒꯤꯅꯦꯕ ꯀꯥꯡ ꯌꯥꯝꯃꯤꯗꯣ ꯁꯣꯏꯕꯨꯝꯒꯤ ꯁꯣꯏꯕꯨꯝꯒꯤ ꯄꯥꯝꯕꯤꯗꯣ ꯑꯗꯨꯨꯁꯨ ꯆꯤꯡꯗꯁꯨ ꯑꯗꯨꯝ ꯀꯥꯡꯥꯡꯉꯦ ꯌꯥꯝꯃꯦꯅ ꯑꯩꯈꯣꯏꯅ ꯂꯩꯗꯣ ꯆꯤꯡꯒꯤ ꯆꯤꯡꯒꯤ ꯌꯨꯝꯒꯨꯝꯕꯅꯦꯕ ꯍꯥꯏꯕꯗꯤ ꯃꯐꯝꯗꯨꯀꯣ
ꯁꯣꯏꯕꯨꯝ ꯁꯣꯏꯕꯨꯝ ꯀꯩꯅꯣ ꯑꯗꯨꯒꯨꯝꯕꯗ ꯌꯥꯝ ꯍꯧꯕ꯭ꯔꯣ
ꯑꯗꯨꯝ ꯍꯧꯔꯒꯗꯤ ꯂꯩꯌꯦ ꯍꯣꯏ ꯑꯗ ꯑꯩꯈꯣꯏ ꯂꯧꯕ ꯌꯥꯗꯦꯗꯤ ꯃꯄꯨ ꯂꯩꯌꯦꯕ
ꯑꯩ ꯆꯥꯅꯤꯡꯏꯤ
ꯅꯣꯡꯃ ꯊꯣꯡꯑꯉ ꯄꯤꯔꯛꯀꯦ ꯅꯣꯡꯃꯥꯟ ꯅꯃꯥꯟꯅꯕꯁꯤꯡꯒ ꯂꯥꯛꯑꯣ ꯍꯥꯏꯔꯒ ꯁꯤ ꯀꯨꯝꯁꯤ ꯂꯣꯏꯕ
ꯎꯁꯣꯏ ꯑꯗꯨꯝ ꯎꯁꯣꯏꯁꯨ ꯐꯪꯈ꯭ꯔꯨ ꯅꯣꯏꯔꯣꯝꯗ
ꯌꯥꯝ ꯐꯪꯉꯦ ꯂꯨꯄꯥ ꯌꯥꯡꯈꯩꯌꯦ ꯑꯍꯨꯝ ꯑꯆꯧꯕ ꯑꯍꯨꯝꯗꯣ
ꯎꯥ
ꯅꯣꯏꯔꯣꯝꯗ ꯐꯪꯗꯦ
ꯐꯪꯗꯦ
ꯑꯁ ꯑꯩ ꯅꯣꯏꯒꯤꯗꯤ ꯄꯔꯥꯗꯤꯅꯦ
ꯂꯅꯥꯒꯦ ꯅꯣꯡꯃ
ꯍꯥꯥ
ꯂꯦ ꯂꯦ ꯅꯥꯎꯃ
ꯍꯣꯏ ꯅꯣꯏ ꯅꯣꯏ ꯔꯨꯝꯝꯒꯤꯅꯦ ꯍꯥꯏꯅ ꯅꯍꯥꯟ ꯊꯕꯤꯁꯨ ꯄꯨꯔꯛꯑꯦꯕ
ꯑꯥ
ꯑꯂꯁꯨ ꯑꯗꯨꯝ ꯍꯥꯎꯋꯦ
ꯑꯩꯈꯣꯏꯗꯤ ꯑꯩꯈꯣꯏꯁꯨ ꯂꯝ ꯆꯥꯎꯕꯅ ꯑꯩꯈꯣꯏ ꯑꯁꯤ ꯁꯦꯟꯇꯔꯗ ꯂꯩꯕꯗꯤ ꯀꯩꯅꯣ ꯃꯣꯏ ꯑꯗꯨꯝ ꯃꯐꯝ ꯖꯒꯥ ꯑꯗꯨꯝ ꯂꯩꯕꯅꯤꯅ ꯖꯒꯥ ꯖꯒꯥ ꯑꯩꯈꯣꯏ ꯆꯤꯡꯗꯧꯅ ꯃꯣꯏꯁꯨ ꯑꯗꯨꯝ ꯂꯩꯕꯅꯦꯕ ꯈꯔꯗꯤ ꯃꯣꯏ ꯗꯤ ꯅꯣꯏꯔꯣꯟꯗ ꯑꯗꯨꯝ ꯄꯨꯔꯒ ꯀꯩꯅꯣ ꯃꯥꯔꯀꯦꯇꯤꯡ ꯇꯧꯕꯁꯨ ꯌꯥꯔ ꯌꯥꯅꯤ ꯑꯩꯈꯣꯏꯗꯗꯤ ꯀꯩꯅꯣ ꯁꯤꯗꯩ ꯁꯦꯟꯇꯔ ꯇꯥꯕꯅꯤꯅ ꯑꯗꯨꯒꯨꯝꯕꯗꯨ ꯌꯥꯝ ꯄꯥꯛꯎꯗꯦꯕ
ꯑ
ꯑꯩꯣꯏꯅ ꯈꯔ ꯀꯩꯅꯣꯝ ꯃꯅꯨꯡꯗ ꯀꯩꯅꯣꯝꯃ ꯆꯪꯕ ꯑꯣꯏꯔꯝꯃꯅꯤ ꯅꯣꯏꯔꯣꯝꯗꯒꯤ ꯄꯨꯔꯛꯄꯅꯤ ꯍꯥꯏꯅ ꯊꯕꯤꯒꯨꯝꯕꯀꯣ
ꯎꯝ
ꯊꯥꯕꯤꯅꯦ ꯃꯅꯥ ꯃꯁꯤꯡꯅꯦ꯫ ꯑꯗꯣ ꯅꯍꯥꯟ ꯅꯨꯃꯥꯏꯖꯤꯡ ꯅꯨꯃꯤꯠꯇ ꯏꯆꯦꯒꯈꯣꯏꯅꯤ ꯂꯧꯒ ꯆꯠꯄꯗꯣ꯫ ꯑꯗꯨꯗꯤ ꯌꯥꯝ ꯎꯑꯦꯕ꯫ ꯑꯗꯨꯒꯤ
ꯁꯥꯕ꯭ꯔꯣ ꯏꯪꯕ꯭ꯔꯣ ꯀꯃꯥꯏꯅ ꯇꯧꯕ꯭ꯔꯣ꯫
ꯌꯥꯝ ꯏꯪꯉꯦ ꯑꯁꯤꯗꯤ꯫
ꯑꯣ꯫
ꯆꯥꯊꯣꯛꯇꯦ ꯑꯗꯨꯒꯤ ꯏꯪꯉꯤ꯫
ꯑꯣ꯫
ꯑꯗꯨꯨꯒꯤꯅꯤꯗ꯫
ꯑꯁ ꯅꯪꯁꯨ ꯏꯁꯩꯗꯤ ꯐꯖꯅ ꯄꯥꯝ ꯃꯥꯜꯂꯦ꯫
ꯍꯥꯥ꯫
ꯅꯪꯁꯨ ꯏꯁꯩꯗꯤ ꯐꯖꯅ ꯄꯥꯕ ꯃꯥꯜꯂꯦꯕ꯫
ꯌꯥꯝ ꯍꯩꯕꯅꯤꯗ꯫
ꯑꯁ ꯑꯗꯨꯅꯦ ꯍꯩꯔꯗꯤ꯫ ꯍꯩꯔꯕꯗꯤ ꯌꯥꯝ ꯐꯩꯌꯦꯅꯦ ꯑꯩꯈꯣꯏꯗꯤ ꯏꯁꯩꯁꯨ ꯈꯔ ꯁꯛꯄ ꯌꯥꯝ ꯍꯩꯕ ꯑꯣꯏꯗꯦ꯫ ꯀꯣꯟꯖꯦꯜꯁꯦ ꯌꯥꯝ ꯍꯩꯇꯦꯕ꯫ ꯇꯥꯕ꯭ꯔꯣ꯫
ꯅꯪꯗꯤ ꯌꯥꯝ ꯊꯤꯌꯦ ꯅꯣꯏ ꯅꯈꯣꯟꯗꯨ꯫
ꯍꯣꯏ ꯈꯣꯟꯖꯦꯜꯗꯤ ꯈꯔ ꯊꯤꯌꯦ꯫
ꯌꯥꯔꯣꯏꯗꯣ꯫
ꯎꯄꯥꯏ ꯂꯩꯇꯦ ꯅ꯫
ꯑꯩꯈꯣꯏꯗꯅ ꯈꯔ ꯈꯔ ꯐꯖꯕ ꯁꯛꯄ ꯇꯝꯃꯣꯅ꯫
ꯀꯟꯅꯗꯤ ꯇꯃꯒ ꯂꯩꯌꯦ ꯑꯗꯨꯕꯨ ꯍꯩꯇꯕ ꯍꯩꯇꯕꯒꯤꯔ ꯄꯪꯕꯒꯤꯔ ꯀꯩꯅꯣꯝꯃꯗꯤ ꯌꯥꯎꯔꯦ꯫
ꯄꯪꯕꯒꯤꯅꯦ ꯄꯪꯕꯒꯤꯅꯦ꯫
ꯑꯗꯨꯃꯥꯏ ꯑꯣꯏꯕ꯭ꯔꯗꯤ ꯈꯪꯗꯦ ꯑꯗꯨꯕꯨ ꯀꯣꯛ ꯉꯥꯎꯌꯦ꯫
ꯅꯪꯗꯤ ꯀꯅ ꯀꯥꯅꯥ ꯂꯩꯕ꯭ꯔꯣ꯫
ꯊꯟꯗꯅꯤꯗ ꯑꯃ ꯔꯨꯝꯃꯗꯥ ꯂꯩ꯫ ꯀꯩꯗꯧꯔꯤꯅꯣ ꯅꯣꯏꯗꯤ꯫
ꯑꯩꯗꯣ ꯃꯊꯛꯇ ꯆꯠꯂꯒ ꯃꯊꯛꯇ ꯀꯥꯈꯤꯌꯦꯕꯀꯣ꯫ ꯃꯥꯒꯤ ꯃꯥꯒꯤ ꯀꯩꯅꯣꯃ ꯐꯣꯟ ꯇꯧꯔꯛꯄꯒꯤ꯫
ꯑꯥ
ꯃꯥ ꯐꯣꯟ ꯇꯧꯔꯒ ꯀꯥꯈꯤꯕꯅꯦ ꯑꯗꯣ ꯑꯩꯗꯤ ꯍꯧꯖꯤꯛ ꯎꯝ ꯑꯩꯗꯤ ꯃꯊꯛꯇ ꯀꯥꯕꯗꯣ ꯖꯤꯡꯒꯔ ꯀꯔꯤ ꯀꯔꯤ ꯇꯧꯕꯒꯦ ꯃꯥꯠ ꯃꯅꯤꯡꯗꯣ꯫
ꯑꯥ꯫
ꯌꯥꯝ ꯁꯥꯏꯌꯦꯕ ꯑꯗꯨ ꯃꯥ ꯑꯩ ꯅꯍꯥꯟꯗꯤ ꯑꯗꯨꯝ ꯀꯥꯕꯅꯦꯕꯀꯣ꯫
ꯑꯥ ꯅꯨꯡꯁꯥ ꯊꯣꯛꯄ꯭ꯔꯣ ꯉꯥꯁꯤ꯫
ꯑꯦꯁ ꯅꯨꯡꯁꯥ ꯈꯨ ꯀꯟꯅꯗꯤ ꯎꯄꯥꯏ ꯂꯩꯇꯦ꯫
ꯍꯥꯏꯗꯤ ꯀꯟꯅ ꯃꯝꯃꯤ꯫
ꯍꯌꯦꯡꯗꯤ ꯑꯩꯈꯣꯏꯅꯤ ꯎꯝ ꯊꯝꯃꯣꯀꯣ꯫
ꯑꯥ꯫
ꯀꯔꯤ ꯍꯥꯏꯕ꯫
ꯊꯝꯃꯒꯦ ꯍꯥꯏꯕ꯭ꯔꯣ꯫
ꯀꯅꯥ ꯀꯅꯥ ꯂꯩꯕꯣ
ꯑꯃ ꯂꯩ ꯔꯨꯝ ꯑꯃꯗ
ꯑꯣ
ꯌꯥꯝ ꯀꯟꯅ ꯇꯥꯕ꯭ꯔꯣ
ꯇꯌꯦ ꯑꯦꯈꯔꯗꯤ ꯇꯑꯌꯦ ꯍꯣꯏ ꯇꯅꯤꯗ ꯀꯉꯦ ꯇꯥꯔꯣ
ꯇꯥꯏꯌꯦ ꯇꯥꯏꯌꯦ
ꯀꯣꯛꯁꯤꯦꯀꯣ ꯃꯇꯥꯏ ꯃꯇꯥꯏꯗ ꯉꯥꯎꯗ ꯇꯧꯋꯦꯕ ꯐꯦꯟ ꯑꯗꯨꯝ ꯐꯦꯟ ꯍꯨꯝꯗ꯭ꯔꯗꯤ ꯂꯩꯕ ꯌꯥꯗꯦꯅ
ꯎꯝ
ꯐꯦꯟꯁꯨ ꯑꯗꯨꯝ ꯍꯨꯝꯕꯒꯤ ꯀꯣꯛꯇꯣ ꯑꯗꯨꯝ ꯉꯥꯎꯋꯦꯕ
ꯀꯔꯣ
ꯑꯣꯛꯁꯦ ꯑꯗꯨꯝ ꯉꯥꯎꯋꯦ
ꯅꯣꯡ ꯇꯥꯕ ꯍꯧꯔꯦ ꯍꯧꯖꯤꯛꯇꯤ
ꯑꯗꯨꯗꯤ ꯅꯣꯡ ꯇꯥꯕꯥꯎꯗꯤ ꯌꯥꯝ ꯅꯨꯡꯉꯥꯏꯔꯦꯅ
ꯇꯞ ꯇꯞꯅ ꯇꯥꯕ ꯍꯧꯔꯦ
ꯅꯣꯡ ꯇꯥꯕꯒꯤꯗꯤ ꯅꯨꯡꯉꯥꯏꯕ꯭ꯔꯥ ꯊꯨꯝꯕ ꯑꯩꯈꯣꯏꯗ ꯀ꯭ꯋꯥ ꯀꯟꯅ ꯈꯣꯡꯈ꯭ꯔꯦ
ꯇꯜꯂꯦ ꯀ꯭ꯋꯥꯁꯤꯗ ꯃꯁꯛꯀꯨꯊꯤꯗꯨꯒ
ꯁ꯭ꯋꯥꯏꯗ ꯀ꯭ꯋꯥ ꯈꯣꯡꯕ ꯈꯣꯠꯄꯗꯤ ꯀꯔꯤꯝꯇ ꯇꯧꯗꯦꯅ
ꯏꯗꯤꯋꯥꯗ